ꯑꯗꯨ ꯅꯪꯒꯤ ꯀꯣꯟ ꯐꯖꯅ ꯇꯥꯗꯦ
ꯍ ꯇꯔꯕ꯭ꯔꯣ
ꯇꯌꯦ ꯇꯌꯦ
ꯑ ꯀ ꯂꯩ ꯂꯩꯕ꯭ꯔꯣ
ꯀ ꯍꯥꯏꯕ꯭ꯔ
ꯀꯔꯤ ꯇꯧꯔꯒ ꯂꯩ ꯏꯕ꯭ꯔꯣ
ꯆꯥꯛꯆꯥꯥꯕ
ꯑꯣ ꯀꯔꯤ ꯌꯦꯟꯖꯥꯡ ꯆꯥꯕ꯭ꯔꯣ
ꯉꯁꯤ ꯆ ꯀꯦꯟꯁ ꯅꯗꯤ ꯆꯛꯇ ꯇꯣ
ꯇꯦ ꯌꯦꯦꯝꯍꯥꯎꯅ ꯆꯥꯔꯣ ꯇꯥꯕ꯭ꯔꯣ ꯇꯌꯦ ꯅꯣꯛꯂꯒ ꯂꯥꯛꯕ꯭ꯔꯣ ꯃꯁꯤ ꯑꯉꯥꯡꯁꯦ
ꯑꯁꯅꯝ ꯄꯦꯗꯥ
ꯎꯝ ꯀꯔꯤ ꯀꯔꯤ ꯇꯧꯔꯒ ꯂꯩꯒꯦꯔꯥ
ꯃꯁꯤꯔꯣ
ꯑꯎ
ꯊꯕꯥꯛ ꯂꯥꯏꯇꯦ ꯗꯥꯥ
ꯑꯗꯨꯝ ꯂꯥꯏꯔꯒꯦꯔꯣ
ꯍꯣꯏ ꯎꯝ
ꯋꯥ ꯉꯥꯡꯉꯨ ꯋꯥ ꯉꯥꯡꯒꯅꯨ ꯑꯦ ꯋꯥ ꯉꯥꯡꯉꯨ ꯁꯨꯃꯥꯏꯅ ꯂꯏꯕ ꯌꯥꯗꯦ ꯑꯗꯨꯝ ꯐꯝꯕ꯭ꯔꯥ ꯂꯩꯔꯦ ꯑꯩꯁꯨ ꯇꯨꯝꯒꯦꯅ ꯇꯧꯔꯝꯕꯅꯦ ꯇꯨꯝꯕ ꯌꯥꯗ꯭ꯔꯦ ꯄꯩꯁꯥ ꯑꯃꯨꯛꯀ ꯇꯨꯝꯕ ꯃꯇꯝꯗꯣ ꯍꯦꯟꯈ꯭ꯔꯕꯒꯤꯀꯣ
ꯍꯣꯏ
ꯇꯨꯝꯅꯤꯡꯉꯦ ꯑꯗꯨꯕꯨ
ꯑꯦꯁꯤ ꯂꯩꯇꯕ꯭ꯔꯥ ꯅꯣꯏꯒꯤ ꯌꯨꯝꯔꯥ
ꯑꯦꯁꯤ ꯂꯩꯌꯦ ꯑꯗꯨ
ꯑꯣꯟ ꯇꯔꯒ ꯇꯨ ꯃꯨꯅꯦ ꯑꯗꯨꯙꯤ
ꯏꯆꯦꯈꯣꯏꯗꯣ ꯃꯣꯏ ꯋꯔꯛ ꯐ꯭ꯔꯣꯝ ꯍꯣꯝ ꯇꯧꯕꯅꯤꯅ ꯅꯨꯡꯗꯥꯡꯗ ꯃꯣꯏꯗꯤ ꯊꯕꯥꯛ ꯇꯧꯋꯤꯅ
ꯍꯣꯏ ꯍꯣꯏ
ꯑꯗꯨꯅꯤꯅ ꯃꯣꯏꯒꯤ ꯔꯨꯝꯗꯅꯦꯕ ꯑꯩꯅ ꯇꯨꯝꯕꯁꯦ
ꯑꯣ
ꯑꯗꯨꯅꯤꯅ ꯃꯣꯏꯒꯤ ꯔꯨꯝꯗ ꯀꯣꯜ ꯇꯧꯕꯗꯨ ꯅꯨꯡꯉꯥꯏꯗꯦꯅꯀꯣ ꯃꯣꯏꯒꯤ ꯔꯨꯝꯗꯤ ꯑꯦꯁꯤ ꯑꯗꯨꯝ ꯊꯥꯈ꯭ꯔꯕꯒꯤ ꯐꯦꯟ ꯈꯛꯀ ꯊꯥꯔꯁꯨ ꯌꯥꯝ ꯏꯪꯉꯦ ꯍꯧꯖꯤꯛꯁꯨ
ꯑꯣ
ꯑꯗꯨ ꯑꯩ ꯍꯧꯖꯤꯛꯇꯤ ꯃꯣꯏꯕꯨ ꯗꯤꯁꯇꯥꯔꯕ ꯇꯧꯅꯤꯡꯗ꯭ꯔꯦꯕ ꯇꯨꯝꯕꯗꯨꯣ
ꯎꯄꯥꯏ ꯂꯩꯇꯦ ꯑꯗꯨꯗꯤ ꯁꯥꯔꯁꯨ ꯑꯗꯨꯝ ꯐꯝꯃꯒ ꯀꯣꯜ ꯇꯧꯕ
ꯎꯝ ꯑꯁꯤ ꯃꯄꯥꯟꯗ ꯊꯣꯛꯂꯛꯑꯒ ꯇꯧꯔꯒ ꯂꯩꯔꯕꯅꯤ
ꯍ ꯄꯥꯏꯂꯩꯇꯦꯗ
ꯍꯣꯏ ꯑꯩ ꯁꯥꯕꯗꯨ ꯈꯪꯗ꯭ꯔꯦꯗ ꯍꯧꯖꯤꯛꯀꯥꯟꯁꯦ ꯅꯣꯡ ꯉꯁꯤꯗꯤ ꯀꯔ ꯅꯣꯡ ꯃꯥꯡꯕ ꯃꯥꯂꯦꯀꯣ
ꯍꯣꯏ ꯍꯣꯏ ꯑꯗꯨ ꯈꯔ ꯅꯨꯡꯉꯥꯏꯔꯦ ꯉꯁꯤ ꯍꯦꯟꯅ ꯑꯣꯟ ꯇꯧ ꯑꯗꯨꯗꯒꯤ ꯀꯣ ꯁꯥꯕꯒꯤ ꯁꯥꯏ ꯑꯗꯨꯁꯨ ꯐꯦꯟ ꯑꯣꯟ ꯇꯧꯗ꯭ꯔꯁꯨ ꯑꯗꯨꯝ ꯂꯩꯕ ꯌꯥꯏ ꯄꯨꯔ ꯅꯨꯡꯉꯥꯏ
ꯅꯚꯅꯤꯗꯣ ꯀꯤꯠꯆꯦꯟꯗ ꯇꯨꯝ ꯇꯨꯝꯕ꯭ꯔꯥ
ꯎꯝ ꯔꯨꯝꯗ ꯔꯨꯝꯗꯅꯦ ꯑꯦꯁꯤ ꯑꯣꯟ ꯇꯧꯔꯒ ꯇꯨꯝꯕꯅꯦ ꯑꯁ ꯇꯨꯝꯕ ꯀꯥꯟꯗꯗꯤ ꯑꯦꯁꯤ ꯑꯣꯟ ꯇꯧꯗ꯭ꯔꯗꯤ ꯇꯨꯝꯕ ꯌꯥꯗꯦꯍꯦ
ꯑꯁ ꯑꯩꯈꯣꯏꯗꯤ ꯑꯩꯅ ꯑꯦꯁꯤ ꯕ꯭ꯂꯦꯡꯀꯦꯠ ꯄꯥꯏꯕꯅꯤꯅ ꯑꯦꯁꯤ ꯃꯨꯠꯊꯠꯂꯣꯅ ꯑꯩꯅ ꯑꯣꯗꯔ ꯌꯥ ꯄꯤꯔꯝꯃꯤ
ꯎꯝ
ꯐꯪꯕ ꯉꯝꯗꯕꯒꯤ ꯑꯩꯗꯤꯗꯨ ꯑꯣꯗꯔ ꯄꯤꯔꯒ ꯑꯗꯨꯝ ꯃꯨꯠꯊꯠꯂꯒ ꯇꯨꯝꯕ꯭ꯔꯥ ꯂꯩꯕꯅꯤ
ꯊꯕꯛ ꯁꯨ ꯇꯧꯗꯦ ꯆꯥꯛ ꯆꯥꯔꯒ ꯇꯨꯝꯂꯒ ꯂꯩꯀꯣ ꯃꯤꯗꯤ
ꯎꯝ ꯅꯨꯡꯉꯥꯏꯔꯦꯅꯦ ꯄꯨꯟꯁꯤꯁꯦ ꯅꯪꯗꯤ ꯑꯥꯗ ꯂꯥꯛꯏꯕꯗꯣ ꯅꯌꯥꯝꯕ ꯈꯣꯏꯅ ꯔꯨꯝꯗ ꯂꯩꯇꯕ꯭ꯔꯣ ꯃꯣꯏꯗꯤ ꯀꯥꯗꯥꯏ ꯇꯨꯝꯕ
ꯀꯤꯆꯦꯟꯗ ꯃꯣꯏ ꯇꯨꯝꯕ ꯔꯨꯝꯗ ꯍꯣꯏ ꯑꯈꯣꯏ ꯑꯍꯨꯝꯒꯀꯣ ꯇꯨꯝꯃꯤ ꯑꯗꯨꯝ
ꯂꯩꯁꯥꯕꯤ ꯑꯅꯤ ꯂꯥꯛꯄꯅꯤꯅ ꯂꯩꯁꯥꯕꯤ ꯑꯅꯤꯒꯤ ꯑꯗꯨꯨꯝ ꯐꯖꯕ ꯄꯤ ꯀ꯭ꯔꯃ ꯃꯥꯂꯍꯦ
ꯚ ꯑꯥꯏ ꯄꯤꯅꯤꯅꯕꯅꯤꯗꯤ
ꯑꯗꯨꯅꯦ ꯅꯕꯅꯤꯅ ꯏꯅꯥ ꯌꯦꯅꯏ ꯔꯦꯁ
ꯍꯣꯏ ꯅꯨꯄꯤꯗꯤ ꯑꯗꯨꯃꯥꯏꯅ ꯇꯧꯔꯒꯅꯤ
ꯎꯝ ꯑ ꯁꯥꯏ ꯀꯥꯒ ꯐꯁꯦ
ꯐꯦꯟ ꯑꯣꯟ ꯇꯧꯔꯁꯨ ꯌꯥꯝ ꯁꯥꯕ꯭ꯔꯅ ꯅꯣꯏꯒꯤ ꯂꯥꯏꯐꯝꯗꯨꯣ ꯑꯣ ꯍꯥꯏꯗꯤ ꯎꯝ ꯀꯩ ꯀꯗꯤ ꯐ꯭ꯂꯣꯗꯔꯅꯦ
ꯐꯥꯔꯁ ꯐ꯭ꯂꯣꯔꯅꯦ
ꯑꯁ ꯑꯗꯨꯗꯤ ꯌꯥꯝ ꯁꯥꯔꯔꯣꯏꯗ ꯂꯩꯕ ꯅꯨꯡꯉꯥꯏꯔꯅꯤ ꯃꯣꯏ
ꯍꯣꯏ ꯑꯗꯨ ꯑꯗꯨ ꯑꯩꯁꯨ ꯍꯞꯇꯥ ꯑꯩꯈꯣꯏ ꯍꯣꯁꯇꯦꯜꯗꯒꯤ ꯑꯁꯤꯗ ꯐꯔꯁ ꯂꯥꯛꯄ ꯃꯇꯝꯗ ꯅꯨꯃꯤꯠ ꯑꯃ ꯑꯅꯤꯗꯤ ꯑꯣ ꯍꯞꯇꯥ ꯑꯃ ꯍꯦꯜꯂꯒ ꯑꯩꯁꯨ ꯑꯗꯨꯝ ꯁꯤ ꯀꯃꯟ ꯔꯨꯝꯝꯗ ꯇꯨꯝ ꯒ ꯂꯩꯌꯦꯦ ꯃꯣꯏꯅ ꯁꯥꯏ ꯁꯥꯐꯝ ꯃꯇꯝꯗ ꯑꯩꯅ ꯁꯤꯗ ꯇꯨꯝꯔ ꯂꯩꯕꯅꯦꯕ ꯑꯗꯨ ꯍꯧꯖꯤꯛꯁꯦ ꯇꯨꯝ ꯂꯩꯈ꯭ꯔꯕꯒꯤ ꯁꯥꯔꯛꯄ ꯍꯧꯥꯎꯔꯦ ꯅꯪꯁꯨ ꯍꯧꯖꯤꯛ ꯑꯥꯗ ꯑꯩꯈꯣꯏ ꯑꯦꯁꯤꯒꯨꯝꯕꯁꯨ ꯀꯔꯤꯁꯨ ꯐꯪꯗꯕꯒꯤ ꯁꯥꯕꯒꯤ ꯂꯥꯛ ꯄꯒꯤꯗꯣ ꯅꯣꯏꯁꯨ ꯁꯨꯃꯥꯏꯅ ꯇꯧꯕꯅꯦ ꯈꯔ ꯍꯜꯂꯒꯗꯤ ꯁꯥꯕ ꯍꯧꯔꯛꯀꯅꯤ ꯍꯧꯖꯤꯛꯇꯤ ꯆꯠꯂꯝꯗꯥꯏꯗ ꯌꯥꯝ ꯁꯥꯕ ꯍꯧꯔꯦꯑ
ꯎꯝ ꯑꯦꯁꯤꯜ ꯄꯥꯏꯔꯋꯀꯣ ꯏ ꯄꯥꯏꯔꯒ ꯄꯥꯏꯗ꯭ꯔꯗꯤ ꯑ ꯁꯥꯕꯗꯣ ꯌꯥꯝ ꯈꯪꯉꯦꯕ ꯑꯗꯨ
ꯍꯣꯏ ꯑꯁ ꯑꯩꯈꯣꯏꯗꯣꯆ ꯑꯁꯤ ꯍꯧꯖꯤꯛ ꯀꯃꯟ ꯔꯨꯝꯗꯤ ꯋꯤꯟꯗꯣꯒꯨꯝꯕ ꯊꯣꯡ ꯍꯥꯡꯕ ꯌꯥꯗꯦꯕ ꯑꯗꯨꯗꯒꯤ ꯆꯥꯛ ꯒꯨꯝꯕ ꯊꯣꯡꯕ ꯍꯧꯔꯗꯤ ꯑꯁ ꯈꯨꯠꯁꯥ ꯑꯃ ꯀꯃꯟ ꯔꯨꯝꯗ ꯉꯥꯛꯇ ꯄꯥꯏꯔꯛꯑꯦꯕ ꯊꯥꯕꯗꯣ
ꯑꯗꯨꯗꯤ ꯐꯤ ꯑꯣꯏꯗꯤ ꯅꯝꯊꯤꯒꯅꯤꯅ ꯑꯗꯨꯗꯤ ꯏꯗꯣ ꯑꯃ ꯂꯩꯔ꯭ꯔꯗꯤ
ꯚꯦꯟꯇꯤꯂꯦꯇꯔꯗꯣ ꯑꯗꯨꯝ ꯑꯣꯟ ꯇꯧꯒ ꯂꯕꯅꯤ ꯌꯦꯟꯖꯥꯛ ꯏꯟꯖꯥꯡ ꯊꯣꯡꯕ ꯃꯇꯝꯗ ꯊꯣꯛꯍꯟꯅꯤꯡꯉꯥꯏ ꯃꯐꯝ ꯂꯩ ꯑꯗꯨ ꯋꯥꯁꯔꯨꯝꯒꯨꯝꯕ ꯈꯨꯠ ꯁꯥ ꯁꯥꯗꯣ ꯂꯣꯏꯔꯦ ꯏꯔꯨꯕ ꯃꯇꯝꯗꯀꯣ
ꯅꯣꯏꯗꯤ ꯑ ꯏꯁꯤꯡ ꯅꯨꯡꯉꯥꯏꯕ꯭ꯔꯥ ꯅꯣꯏ ꯃꯐꯝꯗꯗꯤ
ꯏꯁꯤꯡ ꯅꯨꯡꯉꯥꯏꯇꯦ ꯅꯨꯃꯤꯠ ꯑꯃꯗ ꯐꯥꯏꯚ ꯍꯟꯗ꯭ꯔꯦꯠ ꯂꯤꯇꯔꯅꯦ ꯅꯣꯏꯗꯤ
ꯑꯁ ꯍꯣꯁ ꯅꯨꯡꯉꯥꯏꯗꯦ ꯌꯥꯗꯕꯅꯦ ꯏꯁꯤꯡ ꯈꯤꯇꯪ ꯈꯤꯇꯪ ꯄꯤꯌꯦ ꯑꯗꯨꯒꯤ ꯑꯁ
ꯑꯣ ꯑꯩꯈꯣꯏꯗꯣ ꯍꯟꯗ꯭ꯔꯦꯠ ꯑ ꯋꯥꯟ ꯍꯟꯗ꯭ꯔꯦꯠ ꯔꯨꯄꯤꯁ ꯄꯤ ꯍꯥꯏꯌꯦ ꯐꯥꯏꯚ ꯍꯟꯗ꯭ꯔꯦꯠ ꯂꯤꯇꯔꯗ ꯅꯨꯃꯤꯠ ꯅꯅꯨꯡꯇꯤ ꯍꯟ꯭ꯔꯦꯠ ꯍꯟ꯭ꯔꯦꯠ ꯔꯨꯄꯤꯁ ꯎꯝ
ꯑ ꯄ ꯑꯁ ꯌꯥꯝ ꯇꯥꯡꯉ
ꯑꯣꯣꯏ ꯍꯟꯗ꯭ꯔꯦꯗ ꯍꯟꯗ꯭ꯔꯦꯠ ꯄꯤꯔꯒ ꯏꯁꯤꯡꯁꯨ ꯐꯖꯅ ꯂꯥꯛꯇꯕ ꯅꯨꯃꯤꯠ ꯂꯥꯛꯑꯦ ꯌꯥꯝ ꯁꯥꯎꯅꯤꯡꯕꯅꯦ ꯃꯣꯏꯗꯣ
ꯍ ꯁꯤ ꯅꯨꯃꯤꯠ ꯑꯃꯗ ꯋꯥꯟ ꯗꯦ ꯋꯥꯟ ꯗꯦ ꯄꯤꯔꯤ ꯀꯔꯤ ꯉꯝꯃꯔꯣꯏꯗ ꯑꯇꯣꯞꯄ ꯐꯤ ꯑꯃ
ꯑꯗꯨ ꯂꯥꯏꯠ ꯕꯤꯜꯒꯤ ꯒꯣꯚꯔꯃꯦꯟꯒꯤ ꯑꯣꯏꯕꯒꯤꯀꯣ ꯐ꯭ꯔꯤ ꯑꯣꯏꯌꯦꯕ
ꯑꯣ ꯑꯣ
ꯑꯗꯨ ꯑꯣꯏꯔꯁꯨ ꯑꯦꯁꯤ ꯄꯥꯏꯕꯒꯤ ꯑꯦꯛꯁꯇ꯭ꯔꯥꯅꯦꯕ ꯃꯣꯏꯅ ꯅꯣꯡ ꯅꯍꯥꯟ ꯃꯦꯗ ꯃꯥꯜꯂꯦ ꯐꯣꯔ ꯊꯥꯎꯖꯟ ꯄꯤꯏꯌꯦꯦ ꯑꯦꯒꯤ
ꯑꯣꯐ
ꯗꯤꯁꯦꯝꯕꯔꯒꯨꯝꯕꯗꯗꯤ ꯑꯗꯨꯝ ꯄꯩꯁꯥ ꯆꯠꯇꯕꯅꯦꯕ
ꯍꯣꯏ ꯏꯪꯕꯒꯤ ꯏꯁꯨ ꯄꯥꯏꯗꯅ ꯈꯔ ꯈꯔꯗꯤꯁꯦꯠ ꯑꯣꯏꯔꯅꯤ
ꯁꯝꯃꯥꯔꯗꯗꯤ ꯄꯩꯁꯥ ꯌꯥꯝ ꯆꯥꯏ ꯑꯁ ꯁꯤꯅ ꯍꯧꯖꯤꯛꯀꯥꯟꯗꯤ ꯑꯩꯈꯣꯏ ꯑꯔꯣ ꯄꯥꯏꯕꯒꯤ ꯐꯥꯝꯅꯦ ꯕꯤꯁꯂꯔꯤ ꯄꯥꯏꯕ ꯃꯇꯝꯗ ꯌꯦꯡꯉꯨꯅꯦ ꯅꯨꯃꯤꯠ ꯑꯅꯤꯒꯨꯝꯕ ꯈꯛꯇ ꯁꯥꯕꯅꯤꯅ ꯏꯁꯤꯡꯁꯨ ꯌꯥꯝ ꯊꯛꯑꯦꯅꯀꯣ ꯕꯤꯁꯂꯔꯤꯗ ꯋꯥꯟ ꯍꯟꯗ꯭ꯔꯦꯠ ꯇꯦꯟ ꯋꯥꯟ ꯍꯟꯗ꯭ꯔꯦꯠ ꯇꯦꯟꯒꯤꯗꯣ ꯌꯦꯡꯉꯨꯅꯦ ꯑꯗꯨꯅꯦ ꯅꯨꯡꯇꯤꯒꯤ ꯏꯁꯤꯡ ꯑꯁꯤꯗ ꯋꯥꯟ ꯍꯟꯗ꯭ꯔꯦꯠ ꯋꯥꯟ ꯍꯟꯗ꯭ꯔꯦꯠ ꯄꯥꯏꯕꯒꯤ ꯑꯁ ꯄꯩꯁꯥꯗꯤ ꯌꯥꯝꯗꯤ ꯆꯠ ꯇꯤ ꯆꯠꯂꯦ
ꯇꯩꯕ
ꯎꯝ ꯑꯩꯒꯤ ꯏꯆꯦꯒꯤ ꯃꯅꯥꯎ ꯅꯨꯨꯄꯥꯁꯨ ꯂꯩꯌꯦꯦ
ꯎꯝ ꯎꯝ
ꯈꯪꯗ꯭ꯔꯦꯗ ꯍꯣꯏꯁꯨ ꯁꯥꯕꯅ ꯀꯔꯤ ꯇꯥꯎꯒꯦ ꯑꯗꯨꯝ
ꯊꯕꯛ ꯂꯩꯇ꯭ꯔꯗꯤ ꯑꯩꯈꯣꯏꯒꯤ ꯃꯐꯝꯗꯁꯨ ꯂꯥꯛꯑꯣ
ꯑꯁ ꯍꯧꯖꯤꯛꯇꯤ ꯅꯨꯡꯁꯥ ꯂꯩ ꯃꯥꯂꯕ ꯊ ꯊꯣꯛꯅꯤꯡꯉꯥꯏꯗꯣ ꯇꯥꯟꯕꯥꯟꯕ
ꯍꯧꯖꯤꯛ ꯅꯠꯇ꯭ꯔꯁꯨ ꯀꯣꯟꯅꯅ ꯂꯥꯛꯄ ꯌꯥꯏꯅ
ꯍꯣꯏ ꯁꯤꯛꯁꯇ ꯂꯥꯛꯀꯦꯀꯣ ꯄꯨꯡ
ꯑꯥ ꯑ
ꯎꯝ ꯑꯗꯨꯒ ꯆꯠꯂꯁꯤꯕꯥꯅꯤ ꯅꯪꯒꯤ ꯃꯔꯨꯞ ꯅꯨꯄꯤꯗꯁꯨ ꯆꯠꯅꯤꯡꯉꯗꯤ ꯀꯥꯏꯗꯦ ꯃꯥ ꯆꯠꯅꯤꯡꯕꯗꯗꯤ ꯁꯥꯕꯅꯤꯅ
ꯆꯠꯀꯅꯤ ꯆꯠꯀꯅꯤ
ꯎꯝ ꯃꯥ ꯁꯨꯁꯤꯗ ꯇꯥꯛꯑꯣ ꯍꯥꯏꯌꯨꯅꯦ
ꯇꯩ ꯌꯥꯔ ꯁꯥ
ꯑꯁꯤ ꯏꯕꯥꯅꯤꯅ ꯍꯧꯖꯤꯛ ꯇꯧꯔꯤꯕ ꯊꯕꯛꯁꯦ ꯃꯥꯕꯨꯁꯨ ꯇꯥꯎꯑꯣ ꯍꯥꯏꯌꯣ
ꯍꯪꯗꯃ ꯌꯥꯒꯗ꯭ꯔꯥ ꯌꯥꯔꯣꯣꯏꯗ꯭ꯔꯥ
ꯄꯨꯠꯇ꯭ꯔꯥ ꯍꯥꯏꯥꯏ ꯇꯋꯣ
ꯃꯥꯗꯤ ꯌꯥꯔꯝꯃꯔꯣꯏ ꯑꯩ ꯈꯪꯉꯦ ꯍꯥꯏꯔꯁꯨ
ꯑꯣ ꯑꯩꯈꯣꯏꯗꯤ ꯂꯥꯏꯔꯕ ꯀꯥꯡꯕꯨꯕꯨꯅꯦ ꯑꯩꯅ ꯊꯤꯔꯒ ꯁꯤꯗ ꯇꯧꯔꯤꯁꯦ
ꯃꯥꯗꯤ ꯄꯩꯁꯥ ꯌꯥꯝ ꯄꯥꯏꯕꯅꯦ ꯑꯗꯨꯒꯨꯝꯕ ꯗꯔꯀꯥꯔ ꯂꯩꯇꯦ ꯃꯥꯗꯤ
ꯑꯣ ꯑꯗꯨ ꯑꯣꯏꯔꯗꯤ ꯀꯥꯏꯗꯦꯗ ꯑꯈꯣꯏ ꯈꯔ ꯂꯥꯏꯕ ꯈꯣꯏꯒꯤꯀꯣ ꯍꯣꯁꯇꯦꯜꯗꯁꯨ ꯃꯤ ꯈꯔ ꯂꯥꯏꯕ ꯈꯣꯏꯕꯨ ꯊꯤꯔꯒ ꯅꯪ ꯇꯧꯅꯤꯡꯕ꯭ꯔꯣ ꯅꯪ ꯇꯧꯅꯤꯡꯕ꯭ꯔꯣꯒ ꯇꯥꯎꯔ ꯂꯩꯕꯅꯤ ꯎꯝ
ꯑꯣ
ꯇꯧꯅꯤꯡꯉꯗꯤ ꯅ‌ꯣꯏꯕꯣ ꯅꯝꯄꯨ ꯐꯣꯔꯁ ꯇꯤ‌ ꯅꯠꯇꯦ ꯑꯗꯨ
ꯍꯥꯡꯈꯤꯒ‌ꯦ ꯑꯁꯤ ꯖꯣꯏꯟ ꯇꯧꯅꯤꯡꯕꯔ ꯃꯤ ꯑꯇꯣꯞꯄꯁꯨ ꯂꯩꯔꯝꯃꯅꯤ ꯑꯗꯨ
ꯍꯣꯏ ꯅꯪꯁꯨ ꯑꯩꯒꯤ ꯃꯔꯨꯞ ꯈꯣꯏꯗ ꯀꯣꯜ ꯇꯧꯋ‌ꯣ ꯏꯕꯥꯅꯤꯈꯛꯇ ꯇꯧꯔꯗꯤ ꯋꯥꯔꯤ ꯑꯃ ꯐꯥꯎ ꯊ‌ꯣꯛꯑꯔꯣꯏ
ꯍꯣꯏ
ꯍꯧꯖꯤꯛꯄꯨꯗꯤ ꯈꯔ ꯅꯧꯔꯤꯕꯅꯤꯅ ꯈꯤꯇꯪ ꯈꯤꯇꯪ ꯉꯥꯡ ꯍꯪꯅꯤꯡꯉꯥꯏ ꯂꯩꯥꯕꯅꯦꯕ
ꯎꯝ
ꯁ꯭ꯋꯥꯗꯥꯏꯔꯗꯤ ꯉꯥꯡꯅꯤꯡꯉꯥꯏ ꯂꯩꯥꯏ ꯇꯕꯒꯤ ꯎꯄꯥꯏ ꯂꯩꯕꯩ ꯀꯣꯛ ꯁꯝꯂꯥꯏ ꯄꯥ ꯄꯥꯕꯅꯤꯀ‌ꯣ ꯀꯥꯈ ꯀꯥꯒ ꯅꯣꯡꯃꯥꯗ ꯑꯁꯤ ꯑꯃ ꯍꯌꯦꯡ ꯎꯝ ꯄꯣꯠꯆꯩ ꯄꯤꯅꯤꯡꯉꯥꯏ ꯅꯨꯄꯤ ꯅꯪꯒꯤ ꯃꯔꯨꯞ ꯅꯨꯄꯤꯗꯣ ꯑꯗꯨ ꯅꯨꯄꯤꯗ ꯑꯩꯅ ꯑꯩꯅ ꯀꯣꯛ ꯍꯥꯏꯗꯤ ꯅꯪꯅ ꯁꯝ ꯑꯩꯅ ꯂꯥꯏꯞ ꯁꯨꯃꯥꯏꯅ ꯇꯧꯔꯗꯤ ꯅꯪꯅ ꯑꯗꯨ ꯃꯥꯗꯣ ꯄꯥꯔꯣꯅ ꯏꯕꯥꯅꯤ ꯁꯨꯃꯥꯏꯅ ꯄꯥꯕꯅꯦ ꯃ
ꯑꯣ ꯋꯥꯔꯤ ꯁꯥꯗꯔꯗꯤ ꯌꯥꯗꯕꯅꯦꯕ
ꯑ ꯂꯦꯞꯄ ꯌꯥꯗꯦꯕ ꯋꯥ ꯉꯥꯡꯗ꯭ꯔꯗꯤ ꯎꯝ ꯑꯗꯨꯒꯤ ꯑꯃ ꯑꯩꯒꯤ ꯏꯃꯥꯟꯅꯕꯤ ꯑꯃ ꯂꯩꯕꯗꯣ ꯅꯪ ꯈꯪꯅꯕ ꯅꯨꯄꯤ ꯂꯩꯕꯗꯣ
ꯍꯣꯏ ꯈꯪꯉꯦ
ꯑꯗꯨ ꯅꯨꯄꯤꯁꯨ ꯇꯧꯑꯣ ꯅꯪ
ꯑꯣ
ꯅꯣꯏꯗꯤ ꯑꯗꯨꯝ ꯃꯩꯇꯩꯂꯣꯟꯗ ꯉꯥꯡꯉꯤꯅꯀꯣ ꯑꯗꯨ ꯑꯩꯅ ꯍꯥꯏ ꯄꯤꯒꯦꯕ ꯃꯥꯕꯨ ꯃꯣꯏꯁꯨ ꯃꯤ ꯇꯧꯅꯤꯡꯉꯥꯏ ꯂꯩꯇꯕꯒꯤ ꯑꯩꯈꯣꯏ ꯑꯍꯨꯝ ꯈꯛꯇ ꯇꯨꯃꯥꯏꯅꯔ ꯇꯩꯁꯟ ꯇꯧꯔꯒ ꯂꯩꯕꯅꯤꯕ ꯑꯩꯕꯨꯗꯤ ꯑꯗꯨꯝ ꯏꯆꯦ ꯑꯩꯈꯣꯏꯗ ꯇꯥꯎꯕ ꯃꯇꯝ ꯂꯩꯌꯦ ꯑꯗꯨꯒꯤ ꯅ‌ꯣꯏ ꯑꯩꯅ ꯃꯣꯏ ꯕꯨꯁꯨ ꯍꯥꯏꯒꯦ ꯅꯣꯏ ꯃꯣꯏꯕꯨꯁꯨ ꯅꯣꯏꯕꯨ ꯀꯣꯜ ꯇꯧꯋ‌ꯣꯅ ꯍꯥꯏꯕꯤꯒꯦꯕ
ꯍꯥꯏꯕꯤꯌꯨ ꯍꯣꯏ
ꯎꯝ ꯑꯗꯨ ꯑꯣꯏꯔꯗꯤ ꯈꯔ ꯐꯥꯅꯤꯉꯥꯏꯀꯣ
ꯍꯣꯏ
ꯃꯤ ꯈꯔ ꯌꯥꯝꯕꯗꯤ ꯈꯔ ꯑꯊꯨꯁꯨ ꯊꯨꯒꯅꯦꯕ
ꯃꯤ ꯈꯪꯅꯕ ꯃꯤ ꯌꯥꯝ ꯂꯩꯔꯗꯤ ꯈꯔ ꯅꯨꯡꯉꯥꯏꯔꯗꯕ ꯍꯧꯖꯤꯛꯀꯤ ꯈꯪꯗꯦ ꯈꯪꯗꯦ ꯑꯗꯨꯒꯤ ꯎꯄꯥꯏ ꯂꯩꯇꯦ
ꯑꯗꯨꯅꯦ ꯑꯩꯗꯤ ꯈꯪꯅ ꯑꯗꯨꯅꯤ ꯑꯣꯏꯔꯁꯨ ꯒ꯭ꯔꯨꯞꯇꯒꯤꯀꯣ ꯇꯥꯎꯕ ꯍꯥꯎꯔꯒꯦꯅ ꯈꯜꯂꯒ ꯂꯩꯔꯕꯅꯤ ꯍꯧꯖꯤꯛ
ꯑꯥ
ꯑꯗꯨ ꯑꯣꯏꯔꯗꯤ ꯑꯩꯅ ꯇꯧꯔꯗꯤ ꯃꯣꯏꯕꯨꯁꯨ ꯅꯣꯏꯅ ꯇꯧꯔꯛꯀꯅꯤ ꯁꯨꯃꯥꯏꯅ ꯄꯥꯏꯈꯠꯄꯤꯌꯨ ꯍꯥꯏꯕ ꯌꯥꯅꯤꯅ ꯑꯗꯨ
ꯎꯝ ꯍ ꯍꯣꯏ
ꯁꯃꯥꯏꯅ ꯊꯤꯔꯒꯅꯥ ꯈꯥꯂꯥꯗꯥꯅ ꯀꯅꯤ
ꯑꯥ
ꯑꯗꯨ ꯑꯣꯏꯔꯁꯨ ꯑꯦꯚ꯭ꯔꯤ ꯇꯥꯏꯝꯗꯣ ꯐ꯭ꯔꯤ ꯂꯩꯇꯕꯅꯤꯅꯀꯣ ꯃꯤ ꯁꯤꯁꯤꯅꯁꯨ
ꯑꯅꯤꯡꯕ ꯃꯇꯝꯗ ꯑꯗꯨꯝ ꯇ꯭ꯋꯦꯟꯇꯤ ꯐꯣꯔ ꯑꯋꯥꯔ ꯇꯧꯕ ꯌꯥꯏꯀꯣ ꯁꯤ
ꯍꯣꯏ ꯑꯗꯨꯝ ꯇꯥꯎꯕ ꯌꯥꯏ
ꯑꯈꯔꯥ ꯍ ꯇꯥꯏꯃꯤꯡ ꯒꯨꯝꯕ ꯁꯦꯠꯇ ꯑꯣꯏꯔꯗꯤ ꯊꯕꯛ ꯂꯩꯕ ꯇꯋꯥꯔꯗꯤ ꯀ꯭ꯔꯥꯝꯃꯤꯁ ꯇꯧꯔꯅꯦꯕ ꯗ ꯈꯥꯡꯕꯅꯦꯕ
ꯎ ꯂꯩꯇꯦ ꯑꯗꯨ ꯇ꯭ꯋꯦꯟꯇꯤ ꯐꯣꯔ ꯁꯚꯦꯟ ꯃꯤ ꯌꯥꯝꯅ ꯄꯨꯡ ꯚꯕꯥꯔꯣ ꯑꯃꯒꯨꯝꯕ ꯐꯥꯎ ꯑꯗꯨꯝ ꯂꯩꯕꯅꯤ ꯑꯗꯨꯗ ꯅꯣꯏꯅ ꯌꯥꯕ ꯑꯣꯏꯔꯗꯤ ꯑꯗꯨꯝ ꯃꯣꯏꯕꯨꯁꯨ ꯑꯗꯨꯝ ꯇꯧ ꯌꯥꯅꯤ ꯑꯗꯨ ꯍꯣꯏꯗꯤ ꯏꯀꯥꯏꯒꯟꯕꯩꯅꯤꯅꯀꯣ ꯈꯔ
ꯎꯝ
ꯑꯗꯨꯗꯒꯤ ꯎꯄꯥꯏ ꯂꯩꯇꯦ ꯍꯥꯏꯕ ꯋꯥꯅꯤ
ꯐꯖꯅ ꯇꯧꯋ ꯅꯪꯒꯤ ꯃꯤ ꯌꯥꯝ ꯌꯥꯝ ꯈꯪꯕ ꯃꯥꯜꯂꯦ ꯅꯪꯗꯤ ꯑꯩꯁ ꯑꯩꯗꯤ ꯈꯪꯗ꯭ꯔꯦ ꯀꯅꯣ ꯉ ꯀꯜꯒ
ꯑꯩ ꯑꯗꯨꯒꯤ ꯊꯤꯔꯛꯒꯦ ꯑꯗꯨꯒ ꯏꯃꯥꯟꯅꯕꯤꯈꯣꯏꯗꯁꯨ ꯍꯥꯏꯕꯤꯒꯦꯕ ꯅꯣꯏꯒꯤ
ꯍꯣꯏ ꯈꯔ ꯍꯥꯏꯕꯤꯌꯨꯀꯣ ꯃꯇꯦꯡꯇ ꯄꯥꯡꯕꯤꯗ꯭ꯔꯗꯤ ꯌꯥꯔꯔꯣꯏ
ꯍꯣꯏ ꯑꯗꯨꯅꯅꯦ ꯑꯩꯅ ꯍꯧꯖꯤꯛ ꯇꯧꯔꯤꯁꯦ